ꯍꯜꯂꯣ ꯍ ꯇꯕ꯭ꯔꯥ
ꯑꯥ ꯇꯥꯕ꯭ꯔꯣ ꯁꯤ ꯆꯠꯂꯤꯁꯤꯗꯤ
ꯎꯝ ꯀꯥꯏꯅ ꯅꯪ ꯅꯝꯕꯜ ꯅꯝꯕꯔ ꯅꯝꯕ
ꯅꯝꯕꯔ ꯑꯅꯧꯕ ꯑꯃꯨꯛ ꯄꯥꯢ
ꯑꯩ ꯑꯩꯒꯤ ꯅꯝꯕꯔꯗꯣ ꯑꯅꯧꯕ ꯑꯃꯨꯛ ꯄꯥꯏꯕ ꯍꯥꯏꯕꯅꯤ
ꯆꯥꯛ ꯆꯥꯔꯕ
ꯆꯥꯗ꯭ꯔꯤꯗ ꯀꯗꯥꯢꯗꯒꯤ
ꯀꯔꯤ ꯏꯟꯖꯥꯡ ꯆꯒꯦ ꯀ꯭ꯔꯤꯖꯥꯡ ꯊꯣꯡꯒꯦ ꯅꯪꯕꯣ
ꯑꯌꯨꯛ ꯔꯣ ꯉꯁꯤꯔꯣ ꯍꯧꯖꯤꯛꯔꯣ
ꯍꯥ
ꯀꯔꯤꯔꯣ ꯍꯧꯖꯤꯛꯔꯣ
ꯍꯧꯖꯤꯛꯔꯣ ꯉꯁꯥꯏꯔꯣ ꯑꯌꯨꯛꯀꯤꯔꯣ ꯅꯠꯇ꯭ꯔꯒ ꯅꯨꯡꯊꯤꯟꯒꯤꯔꯣ
ꯅꯨꯡꯊꯤꯟꯒꯤꯅꯦ
ꯅꯨꯡꯊꯤꯟꯒꯤ ꯆꯥꯛ ꯆꯥꯗ꯭ꯔꯤ
ꯍꯨꯝ
ꯀꯗꯥꯏ ꯆꯠꯂꯨꯔꯤꯅꯣ
ꯀꯣꯏꯕ ꯆꯠꯄ ꯎꯝ ꯑꯩꯁꯨꯅꯦ ꯀꯩꯗꯧꯔꯤꯅꯣ ꯑꯉꯥꯡꯒ ꯂꯩꯕ꯭ꯔꯣꯅꯦ ꯅꯪꯕꯣ
ꯎꯝ ꯢꯅꯥꯎꯄꯤꯒ ꯐꯝ ꯂꯩ ꯅꯪꯁꯨ ꯀꯗꯥꯢ ꯀꯣꯢ ꯆꯠꯂꯤꯅꯣ
ꯁꯣꯔꯣꯛꯇ
ꯗꯨꯃꯥꯏ ꯆꯠꯅꯨ ꯍꯥꯏꯗ
ꯀꯅꯥꯅ
ꯃꯤꯅ ꯑꯩꯅ ꯌꯥꯗꯦꯕ ꯑꯩ ꯑꯩꯅ ꯑꯩ ꯅꯪ ꯑꯩꯉꯣꯟꯗ ꯍꯥꯏꯔꯝꯗꯅ ꯀꯔꯤꯒꯤ ꯆꯠꯄꯔꯥ
ꯍꯧꯖꯤꯛꯇ ꯍꯥꯏꯔꯤꯁꯤꯗꯤ ꯀꯩꯅꯣ
ꯍꯧꯖꯤꯛ ꯍꯥꯏꯕꯒ ꯆꯠꯊꯣꯛꯇ꯭ꯔꯤꯉꯩꯗ ꯍꯥꯏꯕꯗꯤ ꯀꯔꯤ ꯇꯧꯢ
ꯏꯁ ꯢꯁ
ꯢꯁ ꯢꯁ ꯀꯥꯢꯅ ꯋꯥꯔꯤ ꯅꯠꯇꯦꯅꯦ ꯑꯁꯦꯡꯕꯩꯅꯤꯅꯦ
ꯂꯥꯡꯃꯟꯕ ꯑꯩꯈꯣꯏ ꯏꯃꯨꯡ ꯃꯅꯨꯡꯗꯨꯗ ꯂꯥꯡꯃꯟꯕꯒꯤ ꯆꯠꯄ
ꯑꯗꯨ ꯑꯣꯏꯔꯁꯨ ꯑꯗꯨꯃꯥꯏꯅ ꯍꯥꯏꯕ ꯌꯥꯗ꯭ꯔ ꯂꯥꯡꯃꯟꯕꯒꯤ ꯊꯣꯛ ꯊꯣꯛ ꯂꯨꯈꯤꯒꯦꯅ ꯄꯥꯔꯃꯤꯁꯟ ꯑꯩꯉꯣꯟꯗ ꯂꯧꯗꯕꯤꯗ ꯀ꯭ꯔꯤꯒꯤ ꯆꯨꯝ ꯗꯦ
ꯅꯪꯁꯨ ꯍꯪꯗꯦꯅ
ꯁꯤꯒꯤ ꯀꯣꯟꯅ ꯍꯥꯏꯔꯝ ꯌꯥꯗ꯭ꯔꯣ ꯇꯦꯛꯁꯇ
ꯢꯁ ꯢꯁ ꯍꯧꯔꯅꯤ ꯍꯧꯔꯅꯤ ꯑꯗꯨꯗꯤ ꯑꯃꯨꯛ ꯎꯝ ꯅꯤꯔꯒꯦ ꯑꯗꯨꯗꯤ
ꯑꯁ ꯑ
ꯄꯩꯁꯥ ꯌꯥꯝ ꯂꯩꯕ ꯃꯥꯜꯂꯦ ꯅꯪ ꯀꯩꯅꯣ ꯍꯩ ꯃꯍꯤ ꯊꯛꯅꯤꯡꯉꯥꯏ ꯄꯩꯁꯥ ꯊꯥꯔꯛꯑꯣ
ꯑ‌ꯦ
ꯑꯦꯀ ꯀ꯭ꯔꯤ ꯀ꯭ꯔꯤ ꯇꯧꯔ‌ꯦ
ꯀꯔꯤꯁꯨ ꯇꯧꯗꯦ ꯗꯨꯀꯥꯟ ꯃꯄꯨꯗ ꯑꯩꯒꯤ ꯃꯤꯡ ꯍꯥꯏꯔꯛ ꯍꯥꯏꯌꯣ ꯑꯗꯨꯗꯤ ꯌꯥꯔꯅꯤ
ꯈꯪꯉꯝꯃꯣꯏ ꯅꯪꯕꯨ
ꯈꯪꯕꯅꯦ ꯑꯩꯒꯤ ꯃꯤꯡ ꯑꯗꯨꯝ ꯍꯥꯏꯕꯤ ꯍꯥꯏꯌ‌ꯣ ꯃꯥꯅ ꯂꯧꯕ ꯆꯠꯂꯣꯅ ꯍꯥꯏꯌꯦꯅ ꯍꯥꯏ
ꯎꯝ ꯍꯥꯏꯔꯨꯔꯒꯦ ꯍꯥꯏꯔꯨꯔꯒꯦ ꯊꯥꯍꯜꯂꯛꯑꯣꯗꯣ
ꯍꯌꯦꯡꯗꯩꯗꯤ ꯑꯩꯉꯣꯟꯗ ꯍꯥꯏꯔꯒ ꯆꯠꯂꯨꯀꯣ
ꯍꯥꯥ
ꯑꯩꯉꯣꯟꯗ ꯍꯥꯏꯔꯒ ꯆꯠꯂꯨꯀꯣ
ꯍ‌ꯣꯏ ꯅꯪ ꯍꯥꯏꯒ‌ꯦ ꯍꯥꯏꯒ‌ꯦ
ꯑꯁꯤꯒꯤꯗ ꯅꯠꯇ꯭ꯔꯁꯨ ꯇꯦꯛꯁ ꯊꯥꯔꯛ
ꯎꯝ ꯍꯥꯏ ꯍꯥꯏ
ꯐꯥꯒꯤ ꯅꯠꯇꯦ ꯑꯩꯅ ꯉꯥꯡꯉꯤꯁꯦ
ꯏꯁ ꯍꯣꯏꯅꯦ ꯃꯦꯗꯥꯝꯖꯤ ꯃꯦꯗꯥꯝꯖꯤ
ꯑꯣꯀꯦ ꯁꯔꯖꯤ
ꯃ‌ꯦꯗꯥꯝꯖꯤ ꯑꯁ ꯀꯩꯅꯣ ꯉꯁꯤꯁꯦ ꯕꯣꯜ ꯌꯦꯡꯕ ꯑꯃꯨꯛ ꯅꯨꯡꯉꯥꯏꯒꯅꯤ ꯂꯩꯇꯦꯍ‌ꯦ ꯀꯔꯤꯅꯣ ꯁꯤꯕꯨ ꯋꯥ
ꯎꯝ ꯋꯥꯔꯤꯅꯤꯅꯦ ꯑꯗꯨ ꯅꯠꯇ꯭ꯔꯗꯤ ꯅꯪ ꯑꯩꯒꯤ ꯁꯔꯤ ꯁꯔꯤ ꯇꯧꯒꯗꯕ
ꯑꯗꯨꯅꯦ
ꯐꯥꯒꯤ ꯅꯠꯇ‌ꯦ
ꯁ‌ꯦꯡꯕꯅꯤꯅ‌ꯦ ꯑꯩꯁꯨ ꯀꯔꯤꯅꯣ
ꯀꯦꯕꯤ
ꯏꯐꯤꯡ ꯐꯤꯡꯉꯦ ꯅꯪꯁꯨ
ꯐꯤꯡꯉꯗꯤ ꯅꯪꯅ ꯐꯖꯅ ꯈꯨꯝꯗ꯭ꯔꯥꯗꯤ ꯀꯔꯤ
ꯍꯌꯦꯡꯋꯥꯏꯗꯤ ꯁꯨꯃꯥꯏꯅ ꯇꯧꯕꯗꯤ ꯌꯥꯔꯣꯏ
ꯎꯝ ꯇꯧꯒꯗꯕꯅꯤ ꯖꯨꯒꯣꯠ ꯆꯥꯔꯛꯇ꯭ꯔꯗꯤ
ꯍꯥꯥ
ꯖꯨꯒꯣꯠ ꯆꯥꯔꯛꯇ꯭ꯔꯗꯤ ꯁꯨꯃꯥꯏꯅ ꯇꯧꯗꯣꯏꯅꯦ
ꯍꯥꯏ ꯍꯥꯏ ꯀꯖꯩꯍꯦ ꯀꯤꯔ‌ꯦꯍ‌ꯦ ꯑꯩꯈ‌ꯣꯏꯗꯤ ꯏꯐꯤꯡ ꯐꯤꯡꯗꯅ
ꯅꯪ ꯍꯦꯛ ꯀꯩꯅꯣ ꯇꯧꯔꯕ ꯌꯥꯔꯣꯏꯀꯣ ꯇꯥꯕ꯭ꯔ ꯅꯈꯣꯟꯅ ꯑꯃꯨꯛ ꯇꯥꯗ꯭ꯔꯦ ꯅꯪꯉꯣꯟꯗ ꯀꯣꯜ ꯇꯧꯔꯛꯑꯦ ꯑꯗꯨꯃꯥꯏꯅ ꯇꯧꯋꯦ ꯇꯥꯕ꯭ꯔꯣ